ꯎꯝ ꯀꯩꯗꯧꯔꯝꯃꯤꯅꯣ
ꯑꯩꯖꯦ ꯁꯨꯝ ꯍꯤꯞꯄꯒ ꯐꯣꯟ ꯃꯦꯠꯂꯝꯕꯅꯦ
ꯑꯣ ꯆꯥꯛ ꯊꯣꯡꯉꯕꯣ
ꯆꯥꯛ ꯊꯣꯡꯗ꯭ꯔꯤ
ꯀꯩ ꯍꯦꯟꯖꯥꯡ ꯊꯣꯡꯗꯣꯏꯅꯣ
ꯍꯦꯟꯖꯥꯡꯖꯦ ꯊꯣꯡꯗꯧꯕ ꯃꯟꯗ꯭ꯔꯦ ꯁꯝꯖꯤꯟꯗꯧꯕ ꯃꯜꯂꯦ ꯕꯣꯔꯒꯨꯝꯕ ꯍꯧꯔꯒ ꯆꯗꯧ ꯃꯜꯂꯦ
ꯑꯥ ꯀꯩ ꯕꯣꯔ ꯍꯧꯗꯣꯏꯅꯣ ꯃꯔꯣꯏ ꯕꯣꯔꯔꯣ ꯑꯂꯨ ꯕꯣꯔꯔꯥ ꯈꯃꯦꯟ ꯕꯣꯔꯔꯥ
ꯇꯤꯜꯍꯧ ꯒꯔꯥ
ꯑꯣ ꯇꯤꯜꯍꯧ ꯑꯁꯥꯡꯕꯗꯣ
ꯎꯝ ꯅꯠꯇꯦ ꯆꯨꯝꯅꯒꯗꯤ ꯍꯤꯜꯍꯧꯗꯣ
ꯑꯣ ꯍꯥꯎꯕꯅꯤ ꯑꯗꯨꯖꯨ ꯃꯅꯝ ꯅꯨꯡꯁꯤꯕꯅꯦ ꯎꯝ
ꯅꯪꯗꯤ
ꯈꯣꯏꯒꯤ ꯚꯦꯂꯟꯇ꯭ꯔꯤ ꯏꯔꯣꯜꯂꯅꯤ ꯑꯗꯨꯒ ꯄꯥꯛꯅꯝ ꯑꯃ ꯇꯧꯔꯅꯤ
ꯀꯔꯤ ꯄꯥꯛ
ꯕꯦꯁꯣꯟ ꯄꯥꯛꯅꯝ ꯕꯦꯁꯣꯟꯒ ꯑꯥ ꯃꯔꯣꯏꯒ ꯃꯔꯣꯏ ꯅꯄꯥꯛꯄꯤꯒ ꯑꯗꯨꯒ ꯀꯤ ꯃꯣꯔꯣꯛ ꯃꯩꯇꯩ ꯃꯣꯔꯣꯛ ꯑꯁꯥꯡꯕꯗꯣ ꯑꯗꯨ ꯗꯨꯒ
ꯎꯝ ꯅꯣꯏꯒꯤ ꯄꯥꯜꯂꯤꯔꯣ ꯃꯩꯇꯩ ꯃꯔꯣꯛ
ꯑꯧ ꯑꯩꯈꯣꯏꯒꯤ ꯄꯥꯝꯕꯤ ꯑꯃꯅꯤ ꯈꯔ ꯅꯍꯥꯟꯃꯨꯛ ꯀꯣꯕꯤ ꯂꯩꯕꯗ ꯍꯥꯄꯛꯄ ꯑꯗꯨꯗ ꯊꯥꯕ ꯑꯗꯨꯕꯨ ꯄꯥꯝꯕꯤ ꯑꯃꯈꯛꯇꯪ ꯐꯩ ꯑꯇꯩ ꯄꯥꯟꯗꯦ ꯄꯥꯟꯕꯗꯣ ꯑꯗꯩ ꯈꯔ ꯈꯔ ꯁꯤꯖꯤꯟꯅꯔꯤ
ꯍꯤꯡꯒꯣꯜ ꯆꯥꯎꯈ꯭ꯔꯣ ꯅꯣꯏꯒꯤ ꯄꯤꯛꯄ꯭ꯔꯣ
ꯍꯤꯡꯈꯣꯜꯁꯨ ꯆꯥꯎꯔꯝꯃꯦ ꯑꯗꯣ ꯌꯨꯝ ꯑꯩꯈꯣꯏ ꯄꯤꯕ ꯌꯥꯝꯃꯦꯕꯀꯣꯑꯗꯨ ꯗꯨꯒꯤ ꯁꯥꯕꯨꯗꯤ ꯁꯥꯟꯅꯗ꯭ꯔꯤ ꯑꯗꯨ ꯑꯣꯏ ꯇꯔꯒꯁꯨ ꯃꯃꯥꯡꯗ ꯂꯝ ꯈꯔ ꯐꯨꯟꯖꯤꯜꯂꯀꯥꯟꯗ
ꯎꯝ
ꯃꯇꯦ ꯑꯃꯈꯛꯇꯪ ꯉꯥꯏꯔꯦ
ꯑꯣ ꯑꯗꯨꯗꯤ ꯀꯩꯀꯩ ꯊꯥꯔꯤꯅꯣ
ꯍꯧꯖꯤꯛꯁꯦ ꯍꯋꯥꯏꯒꯨꯝꯕ ꯆꯨꯖꯥꯛꯀꯨꯝꯕ ꯑꯗꯒꯤ ꯄꯥꯟꯒꯨꯝꯕ ꯁꯤꯡ ꯈꯔ ꯑꯗꯨꯒ ꯑꯗꯨꯃꯥꯏꯅ ꯃꯣꯔꯣꯛ ꯄꯥꯝꯕꯤ ꯈꯔ ꯑꯃꯒ ꯑꯩ ꯈꯥꯃꯦꯟ ꯑꯁꯥꯡꯕꯗꯣ ꯑꯗꯨꯗꯨꯒ ꯊꯥꯔꯤ ꯈꯥꯃꯦꯟ
ꯄꯥꯟꯗꯤ ꯄꯥꯟꯗꯤ ꯀꯩ ꯄꯥꯟꯅꯣ ꯃꯨꯈꯤ ꯄꯥꯟꯂꯣ ꯀꯩ ꯄꯥꯟꯅꯣ
ꯄꯥꯟꯁꯦ ꯅꯍꯥꯟꯃꯨꯛ ꯈꯣꯏ ꯆꯆꯥꯥ ꯍꯣꯏꯗꯒꯤ ꯄꯤꯔꯛ ꯑꯥ ꯊꯥꯈꯤꯕꯅꯦ ꯀꯩ ꯄꯥꯟꯅꯣ ꯈꯔ ꯑꯍꯥꯎꯕꯗꯤ ꯑꯣꯏꯌꯦꯅ ꯍꯥꯏꯒꯤꯕꯅꯤ
ꯑꯦꯁ ꯑꯗꯨꯗꯤ ꯄꯥꯟ ꯇꯥꯜꯂꯀꯥꯟꯗ ꯂꯥꯛꯇꯥꯔꯦ
ꯂꯥꯛꯑꯣ ꯄꯥꯟ ꯄꯥꯟꯒ ꯊꯥꯡꯖꯤꯡꯒ ꯍꯧꯖꯤꯛꯁꯦ ꯌꯥꯝ ꯆꯥꯟꯅꯕ ꯃꯇꯝꯅꯦ
ꯄꯥꯟꯗꯣ ꯄꯥꯟꯒꯤ ꯃꯅꯥꯎꯗꯣ ꯐꯖꯅ ꯌꯥꯝ ꯄꯥꯟꯕ ꯀꯥꯡꯕꯨ ꯑꯃ ꯌꯥꯝ ꯄꯥꯟꯗꯕ ꯀꯥꯡꯕꯨ ꯑꯃ ꯃꯈꯜ ꯃꯈꯜ ꯂꯩꯕꯅꯤ
ꯑꯣ ꯑꯩꯈꯣꯏꯗꯣ ꯈꯪꯗ꯭ꯔꯤ ꯑꯍꯝ ꯍꯥꯏꯔꯛꯀꯦ ꯇꯥꯜꯂꯒ
ꯍꯣꯏ ꯅꯣꯏꯗꯤ ꯀꯔꯤ ꯀꯔꯤ ꯌꯦꯟꯁꯥꯡ ꯆꯥꯔꯕ ꯉꯁꯥꯏ
ꯎꯝ ꯉꯁꯥꯏ ꯑꯌꯨꯛꯅ ꯁꯧꯒ꯭ꯔꯤ ꯊꯣꯡꯕ
ꯁꯧꯒ꯭ꯔꯤꯒ ꯀꯔꯤꯒ
ꯁꯧꯒ꯭ꯔꯤꯒ
ꯑ ꯁꯤꯡꯖꯨꯒ ꯊꯥꯡꯖꯤꯡ ꯁꯤꯡꯖꯨꯒ
ꯊꯥꯡꯖꯤꯡꯒ ꯀꯩꯅꯣꯒ ꯀꯔꯤꯕ ꯊꯥꯡꯖꯤꯡꯒ ꯀꯣꯂꯝꯅꯤꯒ ꯁꯨꯔꯤꯔꯣ
ꯑꯣ
ꯊꯥꯡꯖꯤꯡꯒ ꯏꯀꯥꯏꯊꯕꯤꯒ ꯁꯨꯕꯁꯨ ꯌꯥꯝ ꯍꯥꯎꯕꯅꯦ
ꯑꯥꯎ ꯏꯀꯥꯏꯊꯕꯤꯗꯨꯃ ꯃꯅꯝꯗꯣ ꯀꯌꯥ ꯍꯩꯅꯗ꯭ꯔꯦꯅ
ꯅꯪ ꯍꯩꯅꯗꯕ꯭ꯔꯣ
ꯑꯥꯎ
ꯑꯩꯗꯤ ꯍꯩꯅꯤ ꯑꯩꯗꯤ ꯀꯣꯠꯂꯒꯒ ꯆꯥꯏ
ꯑꯥ ꯍꯥ ꯍꯥ ꯑꯩꯅ ꯀꯣꯂꯝꯅꯤꯅ ꯏꯆꯥꯟ ꯆꯥꯅꯩ ꯁꯤꯡꯖꯨ ꯍꯧꯖꯤꯛꯀꯤ ꯁꯤꯡ ꯑ ꯀꯩꯅꯣꯗꯗꯤ ꯊꯥꯡꯖꯤꯡ ꯁꯤꯡꯖꯨꯗꯗꯤ
ꯎꯝ ꯑꯈꯣꯏꯒꯤꯗꯤ ꯏꯀꯥꯏꯊꯕꯤꯗꯣ ꯑ ꯏꯪꯈꯣꯜꯗ ꯍꯧꯋꯦꯕꯀꯣ
ꯑꯣ
ꯑꯗꯨꯗꯣ ꯃꯥꯒꯤ ꯃꯣꯟ ꯃꯣꯟ ꯂꯥꯎꯕ ꯁꯔꯨꯛꯇꯨꯗꯤ ꯌꯥꯎꯗꯦꯕ ꯑꯩꯅ
ꯑꯍ ꯑꯣ
ꯑꯗꯨ ꯃꯔꯤ ꯆꯠꯂꯒ ꯑꯗꯨꯝ ꯃꯇꯣꯟꯗꯣ ꯑꯗꯨꯝ ꯍꯦꯛꯄ ꯌꯥꯕ
ꯏꯁꯤꯡꯗꯖꯨ ꯊꯥꯅꯩꯗꯅ ꯏꯁꯤꯡꯗꯅ ꯏꯁꯤꯡꯗꯅ ꯑꯃꯣꯟꯕꯗꯣ ꯌꯥꯎꯕꯄꯣꯠ
ꯆꯞ ꯃꯥꯟꯅꯕꯗꯤ ꯑꯣꯏꯌꯦꯕꯀꯣ ꯑꯗꯣ ꯏꯁꯤꯡꯗ ꯊꯥꯗꯔꯒꯗꯤ ꯑꯃꯣꯟꯕꯗꯣ ꯌꯥꯎꯗꯣꯏꯅꯦꯕ
ꯑꯝ ꯅꯣꯏꯗꯤ ꯉꯁꯥꯏ ꯑꯩꯌꯨꯛ ꯀꯩ ꯆꯥꯔꯒꯦ ꯀꯔꯤ ꯏꯟꯖꯥꯡ
ꯃꯥꯏꯔꯦꯟꯒ ꯁꯣꯏꯕꯨꯝꯒ ꯆꯥꯏ ꯃꯥꯏꯔꯦꯟꯗꯨꯖꯨ ꯄꯤꯛꯇ꯭ꯔꯨ ꯄꯤꯛꯄ ꯅꯨꯡꯁꯤꯕ ꯑꯉꯥꯡ ꯃꯆꯥ ꯃꯥꯟꯕ
ꯍꯥꯎꯕ꯭ꯔꯣ ꯑꯃꯣꯟꯕꯤꯗꯨꯔ ꯅꯠꯇ꯭ꯔꯒ ꯈꯔ ꯃꯣꯟꯗꯕꯗꯨꯔ ꯊꯣꯡꯕ ꯀꯥꯟꯗ
ꯍꯥꯎꯕ ꯈꯔꯗꯤ ꯋꯥꯠꯂꯦ ꯁꯣꯏꯕꯨꯝꯗꯣ ꯑꯩꯅꯅꯦ ꯈꯔ ꯀꯨꯏꯔꯕ ꯑꯣꯏꯕ ꯑꯗꯨꯒꯤ ꯈꯔ ꯁꯤꯟꯇꯛ ꯇꯧꯔꯦ ꯑꯩꯅ ꯊꯨꯝꯒ ꯐꯖꯅ ꯅꯣꯏꯔꯒ ꯇꯧꯕꯅꯦ ꯑꯗꯣ ꯈꯤꯇꯪꯗꯤ ꯁꯤꯜꯂꯦ ꯑꯗꯨꯅ ꯍꯥꯎꯕ ꯈꯔ ꯋꯥꯠꯂꯦ
ꯎꯝ
ꯃꯨꯀꯥꯉꯥ ꯑꯌꯥꯏꯕꯗꯣ ꯊꯥꯛꯑꯒ ꯊꯣꯡꯕꯅꯦ
ꯑꯩꯁ ꯍꯥꯎ ꯗꯧꯅꯤꯅꯦ ꯀꯩꯒꯨꯝꯕ ꯁꯣꯏꯖꯤꯟ ꯁꯣꯏꯕꯨꯝ ꯇꯣ ꯁꯤꯜꯂꯝꯗ꯭ꯔꯒꯗꯤ ꯍꯥꯎꯗꯣꯏꯅꯦꯕ ꯑꯗꯒꯤ ꯃꯥꯏꯔꯦꯟꯗꯨꯒ ꯈꯔ ꯃꯣꯟ ꯃꯣꯟ ꯂꯥꯎꯕ ꯉꯥꯛ ꯃꯥꯏꯔꯦꯟ ꯑꯣꯏꯔꯝꯃꯗꯤꯀꯣ ꯑꯃꯨꯛ ꯍꯥꯎꯗꯧꯅꯤ
ꯃꯥꯏꯔꯦꯟꯖꯦ ꯑꯈꯣꯏꯒꯤ ꯄꯥꯠꯇꯗꯤ ꯌꯥꯝ ꯄꯥꯜꯂꯦ
ꯑꯥ
ꯎꯝ ꯉꯥ ꯌꯣꯛꯑꯦꯕ ꯑꯗꯨꯒꯤ ꯉꯥꯌꯣꯛ ꯄꯨꯈ꯭ꯔꯤꯗꯨꯒꯤ ꯃꯄꯥꯟꯗꯨꯗ ꯃꯥꯏꯔꯦꯟ ꯊꯥꯕ
ꯎꯝ
ꯃꯥꯏꯔꯦꯟ ꯈꯛꯇꯕꯨꯗꯤ ꯅꯠꯇꯦ ꯑꯇꯣꯞꯄ ꯃꯅꯥ ꯃꯁꯤꯡ ꯃꯇꯝ ꯃꯇꯝꯒꯤ ꯑꯗꯨꯝ ꯊꯥꯏꯑꯦꯕꯀꯣ
ꯑꯥ ꯑꯗꯣꯝ ꯂꯣꯝꯗꯗꯤ ꯉꯥꯅ ꯑꯅꯦꯅꯝꯕ ꯁꯟꯃꯤ ꯑꯥ ꯁꯦꯟꯃꯤꯠꯂꯣꯟ ꯑꯣꯏꯅꯕ꯭ꯔꯥ
ꯑꯣꯏꯅꯩ ꯑꯣꯏꯅꯩꯌꯦ ꯉꯥ ꯉꯥꯌꯣꯛ ꯄꯨꯈ꯭ꯔꯤ ꯑꯌꯥꯝꯕ ꯇꯧꯅꯩ ꯑꯗꯨꯒ ꯉꯥꯌꯣꯛ ꯄꯨꯈ꯭ꯔꯤꯗꯨꯒꯤ ꯃꯄꯥꯟꯗ ꯃꯣꯏꯅ ꯊꯥꯅꯔꯤꯁꯦ ꯌꯣꯡꯆꯥꯛ ꯄꯥꯝꯕꯤꯒꯨꯝꯕ ꯌꯣꯡꯆꯥꯛꯁꯨ ꯄꯩꯁꯥ ꯌꯥꯝ ꯌꯥꯝ ꯐꯪꯅꯩꯌꯦ ꯑꯗꯣ ꯍꯥꯎꯁꯨ ꯍꯥꯎꯋꯦꯕ
ꯍꯣꯏ
ꯑꯗꯨꯒ ꯑꯇꯩ ꯃꯅꯥ ꯃꯁꯤꯡꯁꯨ ꯑꯗꯨꯝ ꯊꯥꯏ ꯎ ꯃꯣꯔꯣꯛꯀꯨꯝꯕ ꯆꯍꯤ ꯑꯃ ꯑꯩꯈꯣꯏꯒꯤ ꯎ ꯃꯣꯔꯣꯛꯁꯦ ꯃꯌꯥꯝ ꯊꯥꯕ
ꯎꯝ
ꯅꯣꯡꯃꯗ ꯀꯦ ꯖꯤ ꯇꯔꯦꯠ ꯅꯤꯄꯥꯜꯒ ꯍꯦꯛꯑꯦ ꯈꯪꯕ꯭ꯔꯥ ꯅꯣꯡꯃꯗ ꯀꯦꯖꯤ ꯇꯔꯦꯠ ꯅꯤꯄꯥꯜ ꯍꯦꯛ ꯗꯤ ꯀꯦꯖꯤ ꯑꯃꯗ ꯂꯨꯄꯥ ꯆꯥꯃꯔꯤꯗ ꯌꯣꯜꯂꯦꯕꯀꯣ ꯑꯗꯨꯗꯤ ꯄꯩꯁꯥꯗꯣ ꯎꯃꯣꯔꯣꯛ
ꯑꯣ ꯍꯧꯖꯤꯛꯁꯦ ꯆꯥꯝꯔꯤ ꯌꯣꯜꯂꯕꯣ ꯀꯦꯖꯤꯗ
ꯑ ꯍꯧꯖꯤꯛꯇꯤ ꯈꯪꯗꯦ ꯀꯨꯏꯔꯕꯩ ꯋꯥꯔꯤꯅꯤꯗ ꯆꯍꯤ ꯑꯍꯨꯝ ꯃꯔꯤ ꯑꯗꯨꯒꯤ ꯋꯥꯔꯤꯅꯤ ꯌꯥꯝꯅ ꯄꯩꯁꯥ ꯌꯥꯝ ꯐꯪꯉꯝꯃꯦ ꯑꯗꯨꯀꯥꯟꯗꯗꯤ
ꯍꯣꯏ ꯎ ꯃꯣꯔꯣꯛ ꯊꯥꯕꯁꯦ ꯄꯩꯁꯥ ꯌꯥꯝ ꯐꯪꯕꯅꯦ ꯑꯩꯈꯣꯏꯁꯨ ꯅꯍꯥꯟꯋꯥꯏ ꯑꯩꯈꯣꯏ ꯃꯅꯤꯡꯗꯁꯨ ꯆꯤꯡ ꯑꯃ ꯂꯩꯌꯦꯕ ꯑꯗꯨꯏꯗꯨꯅ ꯈꯨꯟꯒꯤ ꯑꯩꯈꯣꯏ ꯑꯍꯟꯒꯩ ꯑꯩꯈꯣꯏ ꯕꯕꯥꯒꯤ ꯂꯣꯟ ꯑꯗꯗꯒꯤ ꯃꯣꯏ ꯃꯈꯥꯁꯤꯡ ꯄꯨꯟꯖꯤꯜꯂꯒ ꯎ ꯃꯣꯔꯣꯛꯁꯤ ꯁꯤꯡꯒꯤ ꯑꯀꯣꯏꯕꯗꯨꯗ ꯊꯥꯔꯒ ꯍꯥꯐꯅꯒ ꯐꯖꯅ ꯄꯔꯦꯡ ꯁꯥꯡꯅ ꯍꯥꯏꯗꯤ ꯅꯣꯡ ꯆꯨꯔꯛꯄ ꯑꯗꯒꯤ ꯂꯦꯟ ꯇꯥꯔꯛꯄ ꯀꯨꯝ ꯗꯗꯤ ꯂꯣꯏ ꯄꯠꯂ ꯃꯥꯡꯗꯣꯏꯅꯦꯕ ꯑꯗꯨꯃꯥꯏꯅ ꯂꯦꯟ ꯅꯪꯒꯤꯕ ꯄꯣꯠꯇꯗꯤ
ꯀꯩ ꯆꯥꯏꯅꯣ
ꯎꯝ ꯆꯨꯖꯥꯛ ꯃꯈꯣꯟ ꯌꯥꯝ ꯊꯣꯛꯄ꯭ꯔꯥ ꯎꯝ ꯎꯝ ꯍꯥ ꯍꯥ ꯍꯥ ꯍꯣꯏ ꯀꯣꯟꯅ ꯆꯥꯔꯒꯦ ꯆꯥꯛ ꯂꯥꯑꯝꯕ ꯂꯥꯝꯃꯛꯄ ꯄꯤꯁꯜꯂꯛꯄꯁꯤꯗ
ꯀꯣꯟꯅ ꯆꯥ
ꯎꯝ ꯑꯗꯨꯝ ꯀꯥꯟꯗꯨꯗ ꯎ ꯑꯩꯈꯣꯏ ꯃꯤ ꯂꯝꯗꯒꯤꯀꯣ ꯃꯌꯥꯝ ꯃꯌꯥꯝ ꯂꯧ ꯂꯥꯛꯑꯦ ꯀꯦꯖꯤꯗ ꯑꯗꯨꯋꯥꯏꯀꯥꯟꯗꯗꯤ ꯍꯣꯡꯕꯅꯤꯅ ꯍꯧꯖꯤꯛꯀ ꯑꯣꯏꯔꯝꯃꯗꯤ ꯄꯩꯁꯥ ꯐꯅꯌꯥꯝ ꯐꯪꯉꯤ ꯃꯇꯝꯗꯨꯗꯁꯨ ꯍꯧꯖꯤꯛꯀꯤ ꯚꯦꯂꯨ ꯑꯥ ꯀꯩꯅꯣꯒꯗꯤ ꯄꯩꯁꯥꯒꯤ ꯆꯥꯡꯁꯤꯕꯨꯗꯤ ꯑꯗꯨꯝ ꯍꯦꯟꯒꯠꯂꯛꯏꯅꯀꯣ ꯆꯍꯤ ꯆꯍꯤ ꯈꯨꯗꯤꯡꯒꯤ
ꯎꯝ
ꯃꯇꯝꯗꯨꯒꯤ ꯎꯃꯣꯔꯣꯛꯇꯣ ꯍꯧꯖꯤꯛꯇꯒ ꯑꯣꯏꯔꯝꯃꯗꯤ ꯄꯩꯁꯥ ꯐꯅꯌꯥꯝ ꯐꯅꯌꯥꯝ ꯀꯥꯟꯅꯅꯤ
ꯎꯝ ꯀꯥꯟꯅꯅꯤ ꯊꯑꯣꯏꯅ ꯇꯧꯔꯗꯤ ꯊꯕꯛꯁꯦ ꯑꯗꯨꯝ ꯄꯩꯁꯥ ꯐꯪꯕ ꯖꯥꯠꯅꯤꯗ
ꯑꯧ ꯃꯥꯏ ꯒꯥ ꯑꯣꯟꯁꯤꯜꯂꯗꯤ ꯂꯣꯏꯅꯃꯛ ꯃꯥꯏ ꯄꯥꯛ ꯏꯗꯥ ꯑꯣꯟꯕꯨ ꯑꯣꯟꯁꯤꯟꯗ꯭ꯔꯕ ꯑꯝꯇ ꯃꯥꯏ ꯄꯥꯛꯇꯦ
ꯐꯗꯤ ꯐꯖꯅꯀꯣ ꯃꯥꯏ ꯄꯥꯛꯇꯕ ꯂꯩꯇꯦꯗꯣ
ꯎꯝ ꯂꯩꯥꯇꯦ
ꯂꯥꯏꯔꯤꯛ ꯄꯥꯕ ꯆꯠꯄ꯭ꯔꯣ
ꯑꯧ ꯆꯠꯂꯦ
ꯑꯩꯁꯨ ꯆꯠꯂꯦ
ꯁꯦꯟꯇ꯭ꯔꯦꯜ ꯂꯥꯏꯕ꯭ꯔꯦꯔꯤꯗ
ꯎꯝ ꯌꯨꯝꯗ ꯄꯥꯕꯕꯨꯗꯤ ꯆꯠꯂ ꯂꯥꯏꯔꯤꯛ ꯄꯥꯕꯅ ꯍꯦꯟꯅ ꯅꯨꯡꯉꯥꯏꯗ
ꯑꯧ ꯅꯨꯡꯉꯥꯏꯌꯦ ꯑꯗꯨꯕꯨꯗꯤ ꯑꯩꯁꯨ ꯑꯗꯨꯒꯤ ꯆꯠꯅꯤꯡꯉ ꯌꯨꯝꯗꯗꯤ ꯁꯥꯕꯒ ꯈꯣꯠꯄꯒ ꯄꯣꯊꯥꯅꯤꯡꯕꯅ ꯍꯦꯛꯇ ꯍꯥꯜꯂꯦꯕ
ꯎꯝ
ꯍꯥꯟꯅ ꯆꯠꯂꯒꯅ ꯈꯔ ꯍꯦꯛ ꯑꯗꯨꯝ ꯄꯨꯛꯅꯤꯡ ꯆꯪꯕ ꯉꯝꯕ
ꯃꯥꯅꯦ ꯃꯤ ꯑꯇꯩꯅ ꯄꯥꯟꯅꯕꯗꯣ ꯎꯕꯗ ꯑꯗꯨꯝ ꯄꯥꯅꯤꯡꯉꯛꯄꯗꯣ
ꯎꯝ ꯄꯩꯁꯥ ꯂꯧꯕ꯭ꯔꯣ ꯑꯗꯨꯗꯣ ꯐ꯭ꯔꯤꯔꯣ
ꯂꯧꯥꯗꯦꯗ
ꯎꯝ ꯑꯩꯗꯤ ꯂꯧꯕꯤꯅꯤ
ꯑꯇꯣꯞꯄꯗꯤ ꯀꯩꯀꯩ ꯆꯠꯊꯣꯛꯇ꯭ꯔꯦ
ꯑꯧ ꯆꯠꯊꯣꯛꯇ꯭ꯔꯦ ꯃꯇꯝ ꯈꯔꯗꯤ
ꯅꯨꯡꯉꯥꯏꯅ ꯂꯩꯊꯣꯛ ꯄꯣꯊꯥꯎ ꯍꯥꯏꯅꯤ
ꯄꯣꯊꯥꯕꯗ ꯑꯋꯥꯠꯄ ꯑꯃꯗꯤ ꯑꯗꯨꯝ ꯂꯩ ꯄꯣꯠꯅꯤ
ꯄꯣꯊꯥꯔꯒ ꯎꯝ ꯄꯣꯊꯥꯔꯒ ꯌꯥꯝ ꯅꯨꯡꯉꯥꯏꯅ ꯂꯩꯔꯣꯅ
ꯎꯝ
ꯋꯥꯕꯅꯤ ꯋꯥꯕꯅꯤ ꯅꯪꯒꯤꯗꯤ ꯆꯥꯛ ꯂꯣꯏꯈ꯭ꯔꯕ ꯍꯧꯖꯤꯛꯀꯤ
ꯆꯥꯛꯄꯨꯗꯤ ꯂꯣꯏꯔꯦ ꯌꯦꯟꯖꯥꯡ ꯊꯥꯒꯠꯄ ꯍꯧꯈ꯭ꯔꯦ
ꯀꯔꯤ ꯌꯦꯟꯖꯥꯡ ꯊꯣꯡꯏ ꯖꯥꯠꯅꯣ ꯈꯪꯕ꯭ꯔꯥ
ꯉꯁꯥꯏ ꯍꯥꯏꯕꯗꯣ ꯕꯦꯂꯦꯟꯗ꯭ꯔꯤ ꯏꯔꯣꯟꯅꯤ ꯍꯥꯏꯕꯗꯣ
ꯑꯩꯗꯤ ꯀꯥꯎꯔꯨꯔꯦꯅꯦ ꯄꯨꯛꯅꯤꯡ ꯆꯪꯗꯕꯒꯤ
ꯍꯣꯏ
ꯋꯥꯈꯜ ꯑꯃ ꯈꯟꯂꯒꯥ ꯂꯩꯊꯣꯛ ꯊꯣꯛꯏꯉꯩꯗ ꯅꯪꯒꯤ ꯍꯦꯟꯖꯥꯡꯗꯣ ꯀꯥꯎꯊꯣꯛꯈ꯭ꯔꯤꯕ
ꯋꯥꯈꯜ ꯑꯇꯣꯞꯄ ꯌꯥꯝ ꯈꯟꯕ ꯃꯥꯜꯂꯦ ꯋꯥꯔꯤ ꯁꯥ ꯁꯥꯅ
ꯋꯥꯈꯟ ꯃꯆꯥ ꯃꯆꯥ ꯌꯥꯝ ꯈꯜꯂꯦ
ꯎꯝ ꯋꯥꯈꯜ ꯌꯥꯝ ꯈꯟꯕꯁꯦ ꯅꯣꯡ ꯇꯥꯔꯛꯇꯦ ꯁꯤꯗꯗꯤ ꯑꯗꯨꯗ ꯇꯥꯕ꯭ꯔꯥ
ꯅꯣꯡ ꯃꯥꯟꯕ ꯈꯔ ꯇꯥꯕ ꯃꯈꯣꯟ
ꯑꯣ ꯋꯥꯈꯜ ꯈꯟꯕꯁꯦ ꯅꯨꯄꯤꯅ ꯌꯥꯝ ꯍꯦꯜꯂꯦ ꯍꯥꯏꯌꯦ ꯅꯨꯄꯥꯗꯒꯤ
ꯑꯩꯅ ꯈꯜꯂꯤꯁꯤꯗꯤ ꯈꯨꯌꯥꯝ ꯑꯃꯅꯤꯅꯦ
ꯑꯩꯁꯨ ꯐꯖ ꯌꯥꯝꯃꯦ ꯑꯗꯨꯅ ꯁꯝꯒꯁꯨ ꯂꯣꯏ ꯀꯦꯜꯂꯕ꯭ꯔꯥ ꯈꯪꯗꯦ
ꯁꯝꯗꯤ ꯁꯝꯗꯤ ꯌꯥꯎꯗ꯭ꯔꯦꯗ ꯑꯩꯗꯤ ꯅꯪꯗꯤ ꯁꯥꯡꯉꯤꯌꯦ ꯍꯜꯂꯣ ꯇꯥꯗ꯭ꯔꯦꯅꯦ ꯅꯪ ꯉꯥꯡꯉꯤꯗꯣ